ꯏꯃꯥꯟꯅꯕꯤ ꯅꯨꯡꯉꯥꯏꯔꯤꯕꯣ
ꯅꯨꯡꯉꯥꯏꯔꯤꯌꯦ ꯑꯁ ꯅꯨꯡꯉꯥꯏ ꯍꯥꯏꯕ ꯑꯃ ꯊꯣꯛꯇꯦꯗ ꯃꯊꯥꯀꯟ ꯁꯥꯔꯤꯌꯦ
ꯆꯃꯅꯦ ꯑꯩꯒ
ꯅꯪ ꯌꯨꯝ ꯀꯨꯝꯃꯕꯣ
ꯑꯥ ꯚꯦꯀꯦꯁꯟꯗ ꯌꯨꯝꯗ ꯆꯠꯂꯦ
ꯎꯝ ꯑꯁ ꯑꯩꯗꯤ ꯆꯠꯇ꯭ꯔꯦꯅꯦ ꯍꯣꯁꯇꯦꯜꯗ ꯂꯩꯍꯧꯔꯤꯅꯤꯅꯦ
ꯑꯣ ꯑꯗꯨ ꯅꯪ ꯆꯥꯇꯤ ꯀꯃꯥꯏꯅ ꯆꯥꯒꯦ
ꯆꯥꯛꯇꯣ ꯑꯩꯈꯣꯏ ꯃꯁꯦꯟ ꯂꯩꯍꯧꯕ ꯈꯔ ꯄꯨꯜꯂꯦ ꯑꯗꯨꯒ ꯏꯟꯖꯥꯡ ꯅꯥꯄꯤꯗꯣ ꯑꯗꯨꯝ ꯕꯖꯥꯔ ꯃꯆꯥ ꯂꯩꯕꯗꯣ ꯃꯃꯥꯡꯒꯤꯗ ꯑꯗꯨꯗꯒꯤ ꯏꯟꯖꯥꯡ ꯅꯥꯄꯤ ꯂꯩꯔ ꯂꯩꯔ ꯑꯗꯨꯝ ꯆꯥꯔꯦ
ꯆꯦꯁ ꯍꯥꯎꯕ ꯁꯥꯏꯀꯜ
ꯈꯪꯗ꯭ꯔꯦꯗ ꯆꯝꯊꯣꯡꯅꯗꯤ ꯅꯝꯃꯦ ꯅꯨꯡꯁꯥꯅ ꯁꯥꯕꯅꯦ ꯊꯥꯎꯁꯦ ꯌꯥꯝ ꯆꯥꯅꯤꯡꯗꯦꯅ ꯆꯦꯡꯕꯨꯗꯤ ꯂꯧꯕ ꯆꯠꯅꯗꯣꯏꯅꯦ ꯌꯨꯝꯗ
ꯀꯨꯆꯨ ꯀꯨꯃꯦꯟ ꯐꯖꯗꯣꯏꯅꯦ
ꯈꯥꯡꯗ꯭ꯔꯦꯗ ꯐꯖꯔꯛꯇꯨꯏꯔ ꯃꯨꯁꯤꯜꯂꯛ
ꯎ ꯅꯪꯗꯤ ꯀꯔꯝ ꯀꯥ ꯍꯜꯂꯛꯇꯣꯏꯅꯣ
ꯑꯩꯁꯦ ꯍꯌꯦꯡꯒꯨꯝꯕ ꯂꯥꯛꯄ ꯌꯥꯏꯌꯦ
ꯑ ꯐꯔꯦ ꯂꯥꯛꯑꯣ ꯑꯗꯨꯒ ꯄꯨꯂꯞ ꯄꯨꯜꯂꯁꯦ ꯆꯥꯛ ꯀꯩꯀꯥꯗꯨꯁꯨ ꯑꯗꯩꯗꯤ ꯂꯥꯏꯕ꯭ꯔꯦꯔꯤ ꯆꯠꯂꯒ ꯖꯦ ꯂꯥꯏꯔꯤꯛꯇꯨ ꯄꯥꯃꯤꯟꯅꯔꯨꯔꯁꯦ ꯑꯩꯁꯨꯅꯦ ꯕꯤꯑꯦꯗꯀꯤ ꯍꯟꯗꯛ ꯀꯩꯅꯣ ꯑꯃ ꯊꯥꯏ ꯈꯟꯗꯦ ꯑꯃ ꯊꯥ ꯑꯥꯏ ꯈꯟꯗꯦ ꯃꯊꯥ ꯁꯥꯕꯅ ꯂꯣꯏꯔꯕꯝꯅꯦ ꯍꯥꯏꯕ
ꯍꯣꯏꯅꯦ ꯃꯊꯥ ꯁꯥꯔꯝꯅꯤ ꯑꯩꯁꯨ ꯏꯕꯦꯝꯃ ꯑꯦꯛꯖꯥꯝꯒꯤ ꯑꯦꯛꯖꯥꯝꯗꯣ ꯑꯁ ꯀꯨꯁꯤꯜꯂꯛꯇ꯭ꯔꯦ ꯑꯗꯨ ꯃꯊꯥ ꯁꯥꯕꯗ
ꯌꯣꯒꯒꯤꯗꫭ
ꯎꯝ ꯂꯥꯏꯔꯤꯛꯇꯣ ꯌꯥꯝ ꯌꯥꯝꯕꯅꯤꯅ ꯄꯥꯕꯁꯨ ꯉꯝꯗꯦ
ꯑꯥ ꯑꯁ ꯑꯩꯁꯨ ꯈꯪꯗꯦ ꯑꯗꯨꯅꯦ ꯃꯊ ꯊꯥ ꯁꯥꯕꯗ ꯂꯣꯏꯔꯦ ꯆꯥꯎꯔ ꯆꯥꯎꯔ ꯃꯊꯥ ꯁꯥꯕꯁꯨ ꯁꯨꯝ ꯁꯨꯝ ꯍꯦꯟꯒꯠꯂꯛꯑꯦ ꯍꯥꯏꯕ
ꯍꯣꯏꯅꯦ ꯑꯩꯈꯣꯏꯅ ꯑꯉꯥꯡ ꯑꯣꯏꯔꯤꯀꯥꯟꯗ ꯑꯁ ꯀꯔꯝ ꯀꯥꯟꯗ ꯀꯣꯂꯦꯖ ꯀꯥꯗꯣꯏꯅꯣ ꯀꯔꯝ ꯀꯥꯟꯗ ꯆꯥꯎꯗꯣꯏꯅꯣ ꯇꯧꯕꯗꯣ
ꯍꯣꯏ ꯑꯗꯨ ꯃꯇꯝꯗꯗꯤ ꯃꯤꯅ ꯀꯥꯕꯁ ꯎꯔꯒ ꯍꯦꯛꯇ ꯁꯨꯃꯥꯏꯅ ꯃꯊꯥ ꯁꯥꯅꯤ ꯈꯪ ꯈꯪꯗꯦ ꯍꯥꯏꯕ ꯌꯥꯝ ꯅꯨꯡꯉꯥꯏꯔꯝꯗꯧꯕ ꯃꯥꯜꯂꯦ ꯍꯥꯏꯕ
ꯍꯧꯖꯤꯛꯇꯤ ꯂꯣꯏꯔꯦ
ꯁꯝꯒ ꯂꯣꯏ ꯀꯦꯜꯂꯦ ꯍꯥꯏꯕ ꯃꯊꯥ ꯁꯥꯕꯗ
ꯑꯩꯁꯨ ꯂꯥꯏꯕꯛꯀꯤ ꯁꯝꯒ ꯑꯝꯇ ꯌꯥꯎꯁꯜꯂꯛꯇ꯭ꯔꯦ ꯆꯤꯔꯥꯏ ꯇꯥꯡꯉꯦ
ꯑꯩꯁꯨ ꯃꯃꯥꯡꯒꯤꯁꯦ ꯑꯝꯇ ꯌꯥꯎꯗ꯭ꯔꯕꯅꯦ ꯁꯥꯏ ꯊꯥꯗꯅꯕ ꯁꯝꯁꯨ ꯌꯥꯎꯁꯤꯜꯂꯛꯇ꯭ꯔꯦꯕ
ꯄꯨꯟꯁꯤꯁꯦ ꯒ꯭ꯌꯥꯟꯒ ꯇꯥꯗꯦꯗ
ꯑꯗꯨꯅꯦ ꯑꯩ ꯍꯟꯗꯛꯀꯤꯗꯤ ꯑꯍꯥꯟ ꯑꯔꯣꯏꯕ ꯑꯣꯏꯅ ꯑꯃꯒ ꯊꯥꯖꯤꯟꯒꯦ ꯇꯧꯕꯅꯦ ꯁꯤꯃꯈꯜ ꯂꯛꯑꯗꯤ ꯐꯔꯦ ꯑꯁ ꯑꯗꯨ ꯈꯜꯂꯛꯇ꯭ꯔꯗꯤ ꯃꯊꯥꯅ ꯎꯪꯕꯗ ꯂꯣꯏꯔꯗꯣꯏꯅꯤ
ꯐꯩ ꯐꯩ ꯈꯟꯕꯁꯨ ꯑꯣꯏꯁꯅꯨ
ꯎꯝ
ꯑꯩꯁꯨ ꯑꯁꯤꯒꯤ ꯗꯤꯄ꯭ꯂꯣꯃꯥ ꯂꯣꯏꯁꯤꯜꯂꯒ ꯃꯈꯥꯁꯦ ꯀꯃꯥꯏ ꯇꯧꯁꯤꯒꯦ ꯈꯟꯖꯥꯟꯅ ꯂꯩꯔꯤ
ꯎꯝ ꯃꯈꯥ ꯑꯗꯨꯝ ꯇꯝꯊꯧ ꯀꯩꯅꯣ
ꯎꯝ ꯇꯝꯕꯅ ꯐꯗꯧ ꯃꯥꯜꯂꯦ
ꯑꯗꯨꯅꯦ ꯇꯝꯊꯕꯅ ꯐꯩꯌꯦ ꯍꯧꯖꯤꯛꯀꯥꯟꯗꯤ ꯅꯪ ꯂꯧꯔꯤ ꯁꯕꯖꯦꯛꯇꯨꯁꯨ ꯀꯩꯅꯣ ꯇꯧꯋꯦꯕ ꯍꯥꯏꯗꯤ ꯊꯕꯛ ꯐꯪꯕꯗꯁꯨ ꯑꯗꯨꯝ ꯈꯔ ꯂꯥꯏ ꯃꯌꯥꯝꯅꯁꯨ ꯂꯧꯅꯕ ꯅꯠꯇꯕꯅꯤꯅꯅꯦ ꯇꯧꯊꯥꯕꯅ ꯐꯅꯤ
ꯆꯨꯝꯃꯦ ꯆꯨꯝꯃꯦ ꯑꯗꯣ ꯉꯁꯤꯗꯤ ꯀꯔꯤ ꯏꯟꯁꯥꯡ ꯆꯥꯔꯕ
ꯉꯁꯤꯁꯦ ꯉꯁꯥꯏꯗꯤ ꯑꯌꯨꯛꯇ ꯆꯥꯛꯉꯧꯕ ꯈꯔ ꯆꯥꯁꯤꯜꯂꯦ ꯑꯗꯣ ꯎꯝ ꯆꯝꯊꯣꯡ ꯈꯃꯦꯟ ꯑꯁꯤꯟꯕ ꯆꯝꯊꯣꯡ ꯈꯔꯒ ꯊꯣꯡꯖꯤꯜꯂꯦ ꯑꯗꯨꯒꯅꯦ ꯀꯩꯅꯣ ꯆꯥꯛ ꯈꯔ ꯊꯣꯡꯖꯤꯜꯂꯦ ꯆꯥꯛ ꯑꯁꯥꯕ ꯈꯔ ꯊꫭꯡꯖꯤꯜꯂꯦ ꯆꯥꯗꯤ ꯆꯥꯗ꯭ꯔꯤꯗ ꯌꯦꯔꯨꯝ ꯑꯃꯗ ꯉꯧꯁꯤꯜꯂꯦ
ꯍꯥꯎꯔꯅꯤ
ꯈꯪꯗꯦ ꯍꯥꯎꯕ ꯍꯥꯎꯇꯕ ꯈꯔ ꯆꯥꯔꯅꯤ ꯉꯁꯤꯒꯤ
ꯍꫭꯗ ꯁꯤꯗꯅꯕ ꯈꯔ ꯆꯥꯔ ꯂꯣꯏꯔꯦ
ꯑꯗꯨꯅꯦ ꯃꯊꯥꯅ ꯎꯛꯉꯉꯥꯏꯁꯤꯗ ꯈꯔ ꯆꯥꯕ ꯐꯪꯉꯤꯁꯨ ꯐꯔꯕꯅꯤ ꯄꯩꯁꯥꯁꯨ ꯀꯩꯅꯣ ꯍꯧꯖꯤꯛꯀꯥꯟ ꯄꯣꯠ ꯆꯩ ꯈꯨꯇꯥꯡꯖꯦ
ꯏꯁ ꯌꯥꯝ ꯊꯤ ꯇꯥꯡꯉꯤꯀꯣ
ꯑꯗꯨꯅꯦ ꯑꯁ ꯉꯔꯥꯡ ꯕꯖꯥꯔ ꯆꯠꯂꯨꯏꯌꯦ ꯑꯗꯨꯒꯅꯦ ꯐꯨꯔꯤꯠ ꯑꯃꯇꯪ ꯐꯨꯔꯤꯠ ꯃꯆꯥ ꯑꯃ ꯃꯇꯠ ꯃꯇꯠꯇꫭ ꯑꯗꯨꯐꯥꯎꯗ ꯂꯨꯄꯥ ꯎꯝ ꯆꯅꯤꯄꯥꯟ ꯆꯃꯥꯄꯟ ꯂꯣꯏ ꯌꯧꯋꯦ ꯍꯥꯏꯕ ꯀꯩꯅꯣꯝ ꯇꯧꯔꯦ
ꯑꯗꯨꯅꯦ ꯑꯩꯁꯨ ꯅꯍꯥꯟ ꯕꯖꯥꯔꯗꯒꯤ ꯈꯣꯡꯒꯥꯎ ꯑꯝꯇꯪ ꯌꯦꯡꯒꯦ ꯆꯪꯉꯨꯕ
ꯎꯝ
ꯂꯤꯁꯤꯡ ꯑꯃꯒ ꯆꯅꯤ ꯁꯨꯃꯥꯏ ꯁꯣꯜꯂꯛꯏꯅꯦ
ꯑꯗꯨꯅꯦ ꯑꯁ ꯈꯨꯇꯥꯡ ꯑꯃ ꯇꯧꯋꯦ ꯍꯥꯏꯕ
ꯑꯗꯨꯅꯦ ꯀꯥꯏꯗꯅꯣꯝ ꯆꯠꯈ꯭ꯔꯁꯤꯔ
ꯈꯜꯂꯤꯕꯅꯦ ꯑꯩꯁꯨ
ꯍꯨ ꯍꯨ ꯍꯨ
ꯄꯩꯁꯥꯁꯦ ꯈꯨꯇꯥꯡ ꯃ ꯇꯧꯋꯦ ꯑꯩꯗꯤ ꯃꯣꯏ ꯇꯥꯡꯈꯠꯂꯛꯄꯁꯤꯗꯅꯦ ꯏꯁꯥꯅ ꯍꯦꯛꯇ ꯐꯤꯒꯖꯤ ꯏꯁꯥꯅ ꯇꯨꯖꯔꯒ ꯁꯦꯠꯂꯖꯤꯅ ꯈꯜꯂꯛꯑꯕꯅꯦ
ꯍꯩꯃ ꯑꯗꯨꯅ ꯐꯩꯌꯦ ꯇꯧꯔꯁꯤꯔ
ꯈꯜꯂꯤꯕꯅꯦ ꯇꯧꯔꯁꯤꯔ ꯍꯥꯡꯉꯁꯤꯔ
ꯑꯩ ꯏꯃꯥꯟꯅꯕꯤ ꯃꯌꯥꯝ ꯂꯩꯌꯦ ꯑꯗꯣ ꯃꯣꯏꯁꯤꯡꯗꯣ ꯑꯗꯨꯃꯥꯏꯅ ꯐꯤꯔꯣꯜꯖꯦ ꯃ ꯃꯈꯜ ꯃꯈꯜ ꯇꯨꯔꯒ ꯁꯦꯠꯄ ꯌꯥꯝ ꯄꯥꯝꯖꯕ ꯈꯔ ꯂꯩꯕꯀꯣ ꯃꯣꯏꯅ ꯑꯄꯥꯝꯕ ꯃꯑꯣꯡ ꯍꯥꯏꯔꯒ ꯏꯁ ꯆꯞ ꯆꯥꯔꯦ ꯅꯪ ꯍꯧꯔꯣ ꯑꯩ ꯍꯥꯏꯔꯒꯦ
ꯑꯗꯨꯅꯦ ꯈꯜꯂꯤꯕꯅꯦ ꯑꯗꯣ ꯉꯁꯥꯏꯒꯤ ꯐꯤ ꯇꯥꯏꯕ ꯈꯣꯠꯄ ꯍꯥꯏꯕꯖꯤꯖꯨ ꯈꯨꯠ ꯁꯥ ꯍꯩꯕ ꯑꯃ ꯆꯪꯉꯤꯗꯅ
ꯆꯨꯝꯃꯤ
ꯈꯨꯠ ꯁꯥ ꯍꯩꯕ ꯁꯤꯖꯨ ꯑꯃꯨꯛ ꯇꯝꯗ ꯇꯝꯕ ꯑꯝ ꯆꯪꯉꯤ ꯍꯥꯏꯕ ꯁꯤꯃ ꯍꯩꯒ꯭ꯔꯗꯤꯅꯦ ꯏꯁꯥꯅ ꯑꯉꯝ ꯑꯉꯝꯕ ꯇꯧ ꯌꯥꯔꯄꯣꯠꯅꯦ
ꯑꯗꯣ ꯅꯪꯗꯣ ꯍꯩꯗꯤ ꯍꯩꯕꯅꯦ ꯈꯨꯠ ꯁꯥꯗꯣ
ꯍꯩꯌꯨꯔꯣ
ꯍꯩ ꯑꯩ ꯅꯍꯥꯟ ꯅꯪꯒꯤ ꯔꯨꯝꯗ ꯆꯪꯉꯝꯕꯗꯣ ꯅꯪꯒꯤ ꯔꯨꯝꯗ ꯅꯪꯒꯤ ꯀꯥꯗ ꯊꯦꯠꯂꯤ ꯃꯌꯥꯝꯗꫭ ꯈꯨꯐꯖ ꯑꯃ
ꯑꯗꯣ ꯈꯨꯠ ꯁꯥ ꯍꯩꯕ ꯍꯥꯏꯖꯦ ꯀꯩꯅꯣ ꯇꯧꯋꯦꯕ ꯐꯤꯖꯦ ꯇꯥꯏꯕꯗꯤ ꯍꯩꯔꯒ ꯀꯛꯄ ꯈꯣꯠꯄꯖꯦ ꯈꯔ ꯍꯩꯇ꯭ꯔꯤꯕ ꯑꯗꯣ ꯀꯛꯄꯒꯤꯖꯤ ꯗꯤ ꯅꯤꯌꯣꯝꯗꯨ ꯆꯨꯝꯗ ꯇꯥꯔꯗꯤ ꯐꯤ ꯇꯥꯏꯕ ꯍꯩꯌꯦ ꯍꯥꯏꯖ ꯇꯥꯔꯖꯨ ꯌꯥꯗꯦꯕ ꯐꯤꯖꯦ ꯃꯤꯒꯤ ꯅꯥꯞ ꯑꯣꯟꯕ ꯍꯥꯏꯕ ꯑꯃ ꯂꯩ ꯑꯗꯩꯗꯤ ꯀꯛꯄꯅ ꯀꯃꯥꯏ ꯀꯛꯄ ꯐꯨꯔꯤꯠꯀꯤꯅ ꯀꯃꯥꯏꯅ ꯈꯣꯡꯒꯥꯎ ꯕ꯭ꯂꯥꯎꯁ ꯃꯌꯥꯝ ꯂꯩꯗꯅ ꯑꯗꯨꯃꯥꯏ ꯃꯈꯜ ꯃꯈꯜ ꯂꯩꯕꯅꯤꯅ ꯏꯁꯥꯗ ꯈꯔ ꯏꯁꯀꯤꯜ ꯈꯔ ꯆꯪꯉꯦꯕ ꯑꯗꯨꯅ ꯈꯔ ꯃꯤ ꯇꯝ ꯐꯝ ꯑꯃꯗ ꯑꯃ ꯌꯥꯎꯊꯣꯛꯑꯒꯅꯦ ꯇꯧꯖꯤꯔꯥ ꯈꯜꯂꯤꯕꯅꯦ
ꯎꯝ ꯆꯨꯝꯃꯦ ꯆꯨꯝꯃꯦ ꯅꯪ ꯍꯥꯏꯗꯣ ꯊꯥ ꯊꯥ ꯇꯔꯨꯛꯀꯤ ꯂꯩꯕꯅꯦ ꯃꯣꯏ ꯑꯗꯨ ꯆꯠꯂꯒ ꯍꯧꯔꯁꯤ ꯍꯧꯔꯁꯦ
ꯖꯦ ꯑꯝꯇ ꯂꯥꯛꯑꯣ ꯑꯗꯨꯒꯅꯦ ꯁꯨꯇꯤꯒꯨꯝꯕ ꯂꯩꯉꯥꯏꯖꯤꯗꯅꯦ ꯈꯔ ꯌꯥꯎꯍꯧꯕ ꯑꯗꯨꯒꯨꯝꯕꯁꯤ
ꯎꯝ ꯑꯗꯒꯤ ꯅꯪ ꯗꯨꯛ ꯁꯥꯕ ꯍꯩꯗꯥꯏꯅꯦ
ꯑꯗꯣ ꯍꯧꯖꯤꯛꯀꯥꯟ ꯗꯨꯛꯁꯤ ꯏꯄꯥꯝ ꯄꯥꯝꯅꯗ꯭ꯔꯦꯗ ꯃꯤꯅ
ꯍꯣꯏꯅꯦ
ꯗꯨꯛꯀꯨꯝꯕ ꯀꯦꯟꯗꯜꯒꯨꯝꯕꯁꯦ ꯊꯥꯏꯅꯉꯩꯗꯤ ꯌꯥꯝ ꯆꯠꯅꯕꯒꯤꯅꯦ ꯌꯥꯝ ꯁꯤꯠꯂꯦꯕ ꯍꯧꯖꯤꯛ ꯃꯇꯝꯁꯤꯅ ꯛ ꯀꯨꯝꯕꯁꯦ ꯏꯆꯠ ꯆꯠꯇ꯭ꯔꯦ
ꯑꯗꯣ ꯍꯧꯖꯤꯛꯇꯤꯅꯦ ꯗꯨꯛꯄꯨꯗꯤ ꯆꯠꯇꯦꯕꯀꯣ ꯀꯦꯟꯗꯜꯗꯤ ꯌꯥꯝ ꯄꯥꯝꯅꯩꯌꯦ ꯑꯃ ꯀꯦꯟꯗꯜ ꯃꯆꯥ ꯃꯆꯥꯁꯤꯡꯗꯣ
ꯑꯥ ꯆꯨꯝꯃꯦ ꯆꯨꯝꯃꯦ ꯃꯣꯏ ꯗꯤꯖꯥꯏꯟ ꯗꯤꯖꯥꯏꯟ ꯁꯦꯝꯕꯗꯣ
ꯑꯥ
ꯃꯈꯜ ꯃꯈꯜ ꯂꯩꯒꯨꯝꯕꯒꯤ ꯇꯥꯏꯞꯇ ꯑꯗꯒꯤꯗꯤ ꯀꯩ ꯀꯩꯅꯣ ꯃꯈꯜ ꯃꯈꯜ ꯁꯦꯝꯕ ꯂꯩꯕꯅꯤ ꯊꯣꯛꯄꯅꯦ ꯆꯨꯝꯃꯦ ꯆꯨꯝ ꯑꯗꯨꯝꯕꯕꯨꯗꯤ ꯑꯗꯣ ꯑꯗꯨꯒꯨꯝꯕ ꯁꯦꯝꯕꯁꯦ ꯃꯣꯏꯒꯤ ꯀꯩꯅꯣ ꯑꯗꯨꯒꯤ ꯍꯥꯞꯅꯕ ꯁꯄꯥ ꯍꯥꯏꯒꯗ꯭ꯔꯥ ꯑꯗꯨꯝꯕ ꯂꯩꯕ ꯃꯥꯜꯂꯦꯕ ꯑꯩ ꯑꯗꯨꯒꯨꯝꯕ ꯄꯣꯠ ꯑꯗꯨꯗꯤꯃꯨꯛ ꯂꯩꯇꯕ
ꯄꯩꯁꯥ ꯇꯥꯟꯁꯦ ꯀꯩ ꯀꯩꯅꯣ ꯈꯟꯅꯔꯒ
ꯄꯩꯁꯥ ꯄꯩꯁꯥ ꯉꯥꯛꯇ ꯑꯣꯏꯔꯝꯃꯤ
ꯄꯨꯟꯁꯤꯁꯦ ꯀꯩꯁꯨ ꯅꯠꯇꯦ ꯄꯩꯁꯥꯒꯤ ꯄꯩꯁꯥ ꯉꯥꯛꯇ ꯉꯥꯏ ꯂꯩꯔꯝꯃꯦ
ꯑꯗꯨꯅꯦ ꯆꯥꯎꯔ ꯆꯥꯎꯔꯒ ꯄꯩꯁꯥꯁꯦ ꯄꯩꯁꯥꯒꯤ ꯃꯒꯨꯟꯖ ꯈꯪꯉꯦ ꯍꯥꯏꯇꯥꯔꯦ
ꯌꯦꯡꯉꯨꯀꯣ ꯑꯌꯨꯛ ꯍꯦꯛ ꯅꯣꯡꯉꯥꯜꯂꯛꯄꯗꯒꯤ ꯐꯃꯨꯡꯗꯒꯤ ꯈꯣꯡ ꯀꯥꯟꯊꯔꯛꯄꯗ ꯄꯩꯁꯥ
ꯃꯥꯅꯦ ꯍꯥꯏꯕ
ꯏꯁꯤꯡ ꯊꯛꯄꯒꯤ ꯏꯁꯤꯡ ꯄꯩꯁꯥ ꯆꯥꯕ ꯄꯩꯁꯥ ꯄꯩꯁꯥꯒꯤ ꯄꯩꯁꯥ ꯉꯥꯛꯇ
ꯑꯗꯨꯅꯦ ꯃꯩꯁꯨ ꯄꯩꯁꯥ ꯍꯧꯖꯤꯛꯀꯥꯟꯗꯤ ꯊꯕꯛ ꯑꯃ ꯇꯧꯕꯁꯦ ꯃꯩ ꯂꯣꯏ ꯆꯪꯉꯦꯗꯣ
ꯎꯝ
ꯄꯩꯁꯥ ꯊꯤꯅꯤ ꯈꯔ ꯂꯩꯔꯗꯤ ꯁꯣꯔ ꯍꯣꯟꯕꯒꯤ ꯄꯩꯁꯥꯁꯨ ꯊꯤꯅꯔꯛꯑꯅꯤꯌꯦ
ꯁꯣꯏꯗ꯭ꯔꯕꯅꯦ ꯑꯗꯣ
ꯀꯃꯥꯏꯅ ꯇꯧꯗꯣꯏꯅꯣ ꯈꯪꯗꯦ ꯑꯁ ꯃꯊꯥ ꯌꯥꯝ ꯁꯥꯏꯀꯣ
ꯃꯥꯅꯦ ꯑꯗꯣ ꯃꯊꯥꯁꯦ ꯍꯥꯏꯌꯦꯦꯅ ꯀꯣꯏꯗꯕꯗꯤ ꯌꯥꯗꯦꯅꯦ ꯀꯣꯏ ꯆꯠꯀꯗꯕꯅꯦ ꯑꯩꯈꯣꯏꯁꯦ ꯋꯥꯈꯜꯁꯦ ꯈꯔ ꯅꯨꯡꯉꯥꯏꯅꯕ
ꯍꯣꯏ ꯍꯟꯗꯛ ꯁꯨꯇꯤ ꯑꯦꯛꯖꯥꯝ ꯅꯛꯇ꯭ꯔꯤꯉꯩꯗ ꯁꯨꯇꯤ ꯂꯩꯔꯤꯉꯩꯁꯤꯗ ꯅꯣꯡꯃ ꯆꯠꯊꯣꯛꯍꯧꯕ ꯌꯥꯏ ꯀꯩꯅꯣ
ꯌꯥꯏꯌꯦ ꯆꯠꯂꯨꯁꯦ
ꯅꯪ ꯍꯌꯦꯡ ꯍꯜꯂꯛꯑꯣ ꯑꯗꯨꯒ ꯑꯩꯈꯣꯏ ꯄꯨꯜꯂꯒ ꯑꯝꯇ ꯈꯟꯅꯔꯁꯦ ꯅꯣꯡꯃ ꯆꯠꯂꯨꯁꯦ ꯑꯝꯇ ꯀꯥꯏꯗꯅꯣꯃ
ꯎꯝ ꯐꯖꯕ ꯃꯐꯝ ꯑꯃꯗꯀꯣ ꯆꯥꯛꯀ ꯆꯥꯁꯦ ꯑꯦ ꯀꯔꯤ ꯀꯔꯤ ꯏꯟꯁꯥꯡ ꯆꯥꯁꯤꯒꯦ
ꯌꯦꯟꯖꯥꯡꯁꯦ ꯌꯦ ꯗꯤ ꯁꯣꯏꯗꯅ ꯌꯥꯎꯔꯅꯤꯀꯣ ꯑꯗꯩꯗꯤ ꯁꯂꯥꯠ ꯅꯨꯡꯂꯥꯠ ꯍꯩ ꯔꯥ ꯀꯩ ꯇꯧꯔꯒ ꯉꯔꯥꯡ ꯑꯩ ꯕꯖꯥꯔꯗꯒꯤ ꯐ ꯐꯖꯕ ꯂꯩꯔꯛꯑꯦ ꯊꯥꯔꯒ ꯆꯥꯅꯕꯗꯣ ꯊꯥꯔꯒ ꯆꯥꯅꯕꯗꯣ
ꯑꯗꯨ ꯍꯥꯏꯔꯒ ꯑꯥ ꯍꯧꯖꯤꯛꯀꯥꯟꯒꯤ ꯃꯈꯟ ꯃꯈꯜ ꯊꯣꯛꯂꯛꯏꯅꯦ ꯍꯩꯁꯦ ꯐꯖꯅ ꯁꯦꯝꯃꯒ ꯌꯥꯝ ꯐꯖꯕꯤ ꯃꯣꯟꯅ ꯐꯣꯇꯣꯛ
ꯍ ꯌꯥꯏ ꯑꯩꯁꯨ ꯑꯗꯨ ꯈꯜꯒ ꯃꯤ ꯃꯅꯦ ꯇꯧꯔꯁꯦ
ꯑꯁ ꯏꯟꯖꯥꯡꯗꯣ ꯌꯦꯟ ꯊꯣꯡꯕ ꯑꯃ ꯌꯥꯎꯔꯁꯦ ꯁꯤꯡꯖꯨ ꯑꯃ ꯌꯥꯎꯔꯁꯦ
ꯎꯝ ꯃꯤꯃꯤꯁꯤꯡꯁꯨ ꯇꯧꯁꯦ
ꯑꯧ ꯑꯁ ꯀꯨꯏꯔꯦ ꯆꯥꯗꯕ
ꯑꯗꯨꯅ ꯇꯧꯊꯔꯁꯦ
ꯃꯤꯃꯤ ꯁꯤꯡꯖꯨꯗꯣ ꯈꯅꯥꯎꯁꯦ ꯅꯥꯕꯒꯤ ꯒꯤ ꯑꯩꯗꯣ ꯍꯞꯇꯥ ꯑꯅꯤ ꯑꯍꯨꯝ ꯆꯥꯔꯛꯇ꯭ꯔꯦꯕ ꯑꯗꯨꯏ ꯆꯥꯅꯤꯡꯉꯦ ꯄꯜꯂꯛꯄꯁꯤꯗ ꯍꯧꯖꯤꯛ
ꯆꯥꯊꯣꯛꯑꯁꯦ ꯂꯥꯛꯑꯣ ꯑꯗꯨꯒꯅꯦ ꯂꯣꯏꯅ ꯁꯤꯟꯅꯔꯁꯦ ꯑꯩꯈꯣꯏ ꯄꯨꯜꯂꯞ ꯄꯨꯜꯂꯒ
ꯑꯁ ꯅꯨꯅꯨꯡꯉꯥꯏꯅꯤꯌꯦ
ꯆꯊꯨꯔ ꯔꯁꯦ
ꯅꯨꯡꯉꯥꯏꯅꯦꯕ
ꯂꯥꯛꯑꯣ ꯂꯥꯛꯑꯣ ꯑꯗꯨꯒꯅꯦ ꯑꯝꯇ ꯇꯧꯊꯔꯁꯤꯁꯦ
ꯍꯣꯏ ꯍꯣꯏ ꯑꯗꯨꯗꯩ ꯍꯌꯦꯡ ꯂꯥꯛꯑꯒꯦꯀꯣ
ꯍꯣꯏ ꯍꯣꯏ ꯂꯥꯛꯑꯣ ꯉꯥꯏꯔꯝꯃꯒꯦ ꯏꯟꯁꯥꯡ ꯑꯍꯥꯎꯕ ꯑꯃ ꯊꯣꯡꯉꯝꯃꯒꯦ
ꯍꯣꯏ ꯍꯣꯏ ꯊꯝꯃꯦꯀꯣ ꯏꯃꯥꯟꯅꯕꯤ
ꯑ ꯍꯣꯏ
ꯎꯝ